ꯇꯥꯕ꯭ꯔꯣ ꯍꯣꯏ ꯇꯥꯏꯀꯣ
ꯑꯣ ꯍꯧꯖꯤꯛ ꯀꯤꯗꯨꯅꯦꯀꯣ
ꯍꯧꯖꯤꯛꯀꯤꯗꯨꯅꯦ ꯑꯩꯒꯤ ꯃꯤꯡ ꯇꯣꯉꯥꯟ
ꯑꯥ
ꯑꯩ ꯑꯌꯥꯝꯕꯒꯤꯅꯦ ꯁꯤꯗꯤ
ꯑꯥ
ꯀꯃꯥꯏꯅ ꯇꯧꯔꯤꯕꯅꯣ
ꯑꯁ ꯋꯥꯔꯤꯁꯦ ꯂꯨꯏꯌꯦꯅꯦ ꯑꯩ ꯍꯥꯏꯒꯦꯀꯣ
ꯍꯥ ꯍꯥ ꯍꯥ
ꯊꯕꯛ ꯂꯣꯏꯕꯗ ꯉꯥꯏꯔꯤꯌꯦ ꯑꯗꯨꯒ ꯋꯥꯃꯟꯕꯒꯤ ꯏꯔꯨ ꯅꯤꯡꯗꯕ
ꯑꯣ ꯑꯣ ꯀꯔꯤꯅꯣ ꯔꯦꯁ ꯐꯖꯅ ꯇꯧꯑꫭꯅꯦ
ꯑꯁ ꯇꯧꯅꯤꯡꯉꯤꯅꯦ ꯇꯧꯕꯗꯤ ꯑꯩꯈꯣꯏꯁꯨ ꯔꯦꯁꯅꯤꯅꯦ ꯁꯤꯁꯨ ꯃꯈꯟ ꯑꯃꯒꯤ ꯔꯦꯁꯅꯤꯅꯦ
ꯁꯣꯝꯗꯤ ꯀꯔꯤ ꯊꯕꯛ ꯇꯧꯕ꯭ꯔꯣ
ꯑꯩ ꯀꯩꯅꯣ ꯁꯤꯃꯦꯟꯒꯤ ꯊꯕꯛ
ꯑꯣ ꯌꯥꯝ ꯋꯥꯕ ꯊꯕꯛꯅꯤꯅꯦ ꯁꯤꯗꯤ
ꯑꫭ ꯑꯁ ꯋꯥꯁꯨ ꯋꯥꯕ ꯀꯟꯁꯨ ꯀꯟꯕꯀꯣ ꯆꯥꯛꯁꯨ ꯌꯥꯝ ꯌꯥꯝ ꯆꯥꯕ ꯊꯕꯛꯅꯦ
ꯅꯪꯁꯨ ꯀꯟꯕ ꯃꯥꯂꯦꯅꯦ ꯑꯗꯨꯗꯤꯀꯣ
ꯑꯁ ꯀꯟꯕꯅꯦ ꯑꯥꯔꯅꯣꯜ ꯃꯥꯟꯕꯅꯦ
ꯐꯩ ꯐꯩ ꯁꯤꯒꯨꯝꯕ ꯊꯕꯛ ꯇꯧꯕꯁꯨ ꯋꯥꯗꯤ ꯋꯥꯒꯅꯤ ꯅꯣꯏ
ꯋꯥꯕꯅꯤꯍꯦ
ꯎꯝ ꯑꯗꯨ ꯅꯨꯃꯤꯠ ꯈꯨꯗꯤꯡ ꯇꯧꯕ꯭ꯔꯥ ꯉꯁꯤ ꯉꯛ ꯇꯧꯕ꯭ꯔꯥ
ꯅꯨꯡꯇꯤꯒꯤꯅꯦꯗ ꯊꯕꯛ ꯁꯤꯒꯨꯝꯕ ꯊꯕꯛꯇꯤꯀꯣ ꯅꯨꯡꯇꯤꯒꯤ ꯇꯧꯗꯕꯤꯗ ꯃꯔꯛ ꯃꯔꯛꯇ ꯑꯗꯨꯝ ꯇꯧꯕꯗꯣ ꯍꯦꯟꯅ ꯋꯥ ꯍꯦꯟꯅ ꯋꯥꯕꯅꯤ ꯑꯗꯨꯅ ꯅꯨꯡꯇꯤ ꯅꯨꯡꯇꯤꯒꯤ ꯇꯧꯒ꯭ꯔꯗꯤ ꯑꯃꯨꯛ ꯑꯗꯨꯝ ꯅꯨꯡꯉꯥꯏꯕꯅꯦꯕ ꯑꯃꯨꯛꯀ
ꯍꯣꯏ ꯍꯣꯏ ꯑꯗꯨ ꯃꯥꯜꯂꯤꯅꯦ ꯑꯩꯗꯤ ꯉꯁꯤꯗꯤ ꯌꯨꯝꯗ ꯂꯩꯌꯦ ꯊꯕꯛ ꯇꯧꯗꯦꯗ ꯑꯩꯈꯣꯏꯗꯤ ꯑꯗꯨꯝ ꯌꯨꯝꯗ ꯂꯩꯗ ꯀꯔꯤ ꯇꯧꯁꯤꯔꯥ ꯈꯪꯗ꯭ꯔꯦ ꯍꯥ
ꯅꯨꯡꯉꯥꯏ ꯅꯨꯡꯉꯥꯏ ꯑꯗꯨꯅ ꯅꯨꯡꯉꯥꯏ ꯍꯥꯏꯕꯅꯤꯗ
ꯑꯥ ꯈꯪꯗ꯭ꯔꯦ ꯅꯨꯡꯉꯥꯏꯌꯦ ꯍꯥꯏꯒꯦꯔꯥ ꯅꯨꯡꯁꯤꯌꯦ ꯍꯥꯏꯒꯦꯔꯥ
ꯅꯨꯡꯁꯨ ꯅꯨꯡꯁꯤꯕ ꯅꯨꯡꯁꯨ ꯅꯨꯡꯉꯥꯏꯕ ꯑꯅꯤꯃꯛ ꯑꯣꯏꯔꯦꯅꯦꯍꯦ
ꯍꯣꯏ ꯑꯗꯨ ꯌꯥꯏ ꯅꯨꯡꯁꯨ ꯅꯨꯡꯉꯥꯏꯕ ꯅꯨꯡꯁꯨ ꯅꯨꯡꯁꯤꯕ ꯂꯣꯏꯅꯃꯛ
ꯎꯝ
ꯑꯁ ꯑꯩꯁꯦ ꯉꯁꯤ ꯌꯨꯝꯗ ꯂꯩ ꯂꯩꯔꯒ ꯃꯄꯥꯟ ꯊꫭꯛꯔꯒ ꯅꯨꯡꯗꯥꯡ ꯑꯣꯏꯈ꯭ꯔꯦꯅꯦꯍꯦ
ꯑꯁ ꯉꯁꯤ ꯑꯌꯨꯛ ꯉꯟꯇꯥ ꯑꯃꯨꯛ ꯍꯦꯛꯇ ꯍꯧꯒꯠꯄꯗꯒꯤ ꯑꯗꯨꯝ ꯊꯕꯛ ꯇꯧꯔꯝꯃꯅꯤꯅꯦ ꯅꯪꯁꯨ ꯑꯁꯤꯗꯗꯤ
ꯃꯥꯅꯤꯅꯦ
ꯑꯗꯨꯅ ꯍꯦꯟꯅ ꯂꯦꯝꯃꯤꯅꯦꯍꯦ
ꯍꯦ ꯅꯪꯒꯤꯅ ꯂꯦꯝꯃꯤꯍꯦ
ꯑꯁ ꯋꯥꯃꯟꯕꯒꯤ ꯇꯧꯔꯣꯏꯒꯨꯝꯁꯤꯔꯥ ꯍꯥꯏꯅꯗꯤ ꯈꯟꯕꯅꯦ ꯑꯗꯣ ꯑꯁ ꯈꯔꯛ ꯏꯁꯇꯔꯥ ꯀꯔꯤ ꯍꯥꯏꯁꯤꯔ ꯕꯣꯔꯤꯡꯖꯨ ꯈꯔ ꯆꯨꯕꯒꯤ ꯀꯣꯜ ꯇꯧꯕꯅ ꯐꯔꯦ ꯍꯥꯏꯅ ꯑꯃꯨꯛ ꯇꯧꯕꯅꯤꯗ
ꯍꯣꯏ ꯀꯣꯜ ꯇꯧꯕ ꯐꯥꯕꯅꯤꯍꯦ ꯍꯧꯖꯤꯛ ꯀꯥꯟ ꯀꯣꯜꯁꯦ ꯐꯖꯅ ꯇꯧꯁꯤꯍꯦ ꯑꯩꯈꯣꯏ ꯀꯣꯜ ꯇꯧꯗ꯭ꯔꯗꯤ ꯌꯥꯗ꯭ꯔꯦꯅꯦꯍꯦ ꯀꯔꯤ ꯍꯥꯏꯕ ꯅꯨꯄꯤꯗꯤ ꯅꯨꯄꯤ ꯑꯩꯈꯣꯏꯅ ꯍꯦꯜꯂꯦ ꯍꯥꯏꯕ
ꯅꯣꯏ ꯅꯨꯄꯤꯗꯒꯤ ꯍꯦꯟꯕꯅꯦꯕ ꯊꯕꯛꯁꯦ ꯍꯧꯖꯤꯛ ꯏꯔꯨꯊꯣꯛꯑꯒ ꯑꯃꯨꯛ ꯆꯥꯛ ꯊꯣꯡꯒꯅꯤ ꯐꯤꯖꯨ ꯁꯨꯒꯅꯤ ꯍꫭꯔꯦꯟ ꯆꯥꯛ ꯆꯥꯊꯣꯛꯑꯒ ꯐꯤꯖꯨ ꯁꯨꯒꯅꯤ
ꯎꯝ ꯌꯥꯝ ꯐꯩꯌꯦ ꯅꯨꯄꯤ ꯊꯤꯌꫭ ꯑꯗꯨꯗꯤ
ꯅꯠꯇꯦꯗ ꯑꯩ ꯊꯕꯛ ꯇꯧꯕꯗꯨ
ꯎꯝ
ꯑꯩꯈꯣꯏ ꯈꯨꯟꯗ ꯅꯠꯇꯦꯕ ꯂꯝꯐꯩ ꯑꯣꯏꯅ ꯆꯠꯄꯀꯣ
ꯑꯣ
ꯑꯇꯣꯞꯄ ꯈꯨꯟꯗ ꯂꯝꯐꯩ ꯑꯣꯏꯅ ꯆꯠꯄ ꯑꯗꯨꯒꯤ ꯊꯣꯡꯕꯤꯅꯕ ꯀꯅꯥꯁꯨ ꯂꯩꯇ꯭ꯔꯦ ꯏꯊꯟ ꯏꯊꯟꯇ ꯑꯗꯨꯝ ꯇꯧꯕ ꯇꯥꯔꯦ
ꯑꯉꯥꯡ ꯑꯣꯏꯔꯤꯕ꯭ꯔꯣꯅꯦ ꯅꯨꯄꯤ ꯊꯤꯌꯣꯅꯦ ꯀꯩꯅꯣ
ꯅꯨꯄꯤ ꯊꯤꯔꯦ ꯍꯦ
ꯅꯨꯄꯤ ꯊꯤꯔꯦ
ꯀꯨꯏꯔꯦ ꯊꯤꯕ
ꯑꯗꯨꯗꯤ ꯃꯥꯗꯤ ꯀꯗꯥꯏ ꯆꯠꯈ꯭ꯔꯕ
ꯃꯥꯗꯤ ꯌꯨꯝꯗ ꯂꯩꯍꯧꯔꯤꯖꯤꯗꯤ
ꯑꯁ ꯅꯪꯒꯤ ꯊꯕꯛ ꯐꯝꯗꯤ ꯌꯨꯝꯗꯒꯤ ꯂꯥꯞꯄ꯭ꯔꯣ
ꯈꯨꯟ ꯑꯃꯗ ꯈꯨꯟ ꯑꯇꯣꯞꯄꯗ ꯑꯣꯏꯔꯦ ꯑꯃꯨꯛꯀ
ꯑꯧ ꯅꯨꯡꯁꯤꯍꯦ ꯑꯗꯨꯗꯤ
ꯁꯨꯃꯥꯏ ꯆꯠꯄꯁꯨ ꯅꯨꯡꯉꯥꯏ ꯍꯥꯏꯅ ꯆꯠꯄꯅꯤꯗ ꯑꯩꯅ
ꯑ ꯑꯗꯨ ꯑꯣꯏꯔꯁꯨ ꯂꯩꯃꯤꯟꯅꯕꯅꯤ ꯂꯩꯃꯤꯟꯅꯕꯗꯤ ꯐꯗꯤ ꯐꯩꯅ
ꯑꯁ ꯅꯨꯡꯇꯤꯒꯤ ꯂꯩꯃꯤꯟꯅꯕ ꯌꯥꯕ꯭ꯔꯥꯅꯦ ꯅꯨꯄꯤꯕꯨ
ꯂꯩꯃꯤꯟꯕ ꯌꯥꯕꯅꯤꯍꯦ
ꯋꯥꯏꯕ
ꯀꯔꯤꯋꯥ ꯑꯩ ꯅꯨꯄꯤ ꯑꯗꯨꯗꯤ ꯀꯔꯤꯒꯤ ꯅꯨꯄꯤ ꯊꯤꯕ꯭ꯔꯥ ꯅꯪꯗꯤ ꯋꯥꯔꯗꯤ
ꯑꯁ ꯍꯥꯏꯕꯗꯤ ꯂꯩꯌꯦꯅ ꯑꯩꯅ ꯍꯥꯏꯕꯁꯤ ꯅꯪ ꯒꯟ ꯇꯥꯗꯕꯒꯤ ꯑꯣꯏꯔꯝꯒꯅꯤ ꯄꯌꯥ
ꯒꯌꯥꯟ ꯇꯥꯗꯦ ꯑꯩꯗꯤ ꯅꯨꯄꯤ ꯊꯤꯔꯗꯤꯀꯣ ꯅꯨꯄꯤ ꯈꯔ ꯅꯨꯡꯉꯥꯏꯌꯦ ꯑꯗꯨ ꯉꯥꯛꯇꯅꯤ ꯈꯪꯕ
ꯑꯁ ꯅꯨꯄꯤꯗꯤ ꯀꯔꯟ ꯑꯁꯤ ꯌꯥꯝ ꯌꯥꯝꯃꯤꯅ ꯑꯗꯨꯒꯤ ꯊꯕꯛ ꯋꯥꯅ ꯂꯥꯛꯑꯀꯥꯟꯗ ꯍꯔꯥꯎꯕ ꯃꯇꯝꯁꯨ ꯂꯩ ꯑꯗꯨꯕꯨ ꯈꯨꯗꯛꯇ ꯈꯨꯗꯛ ꯈꯨꯗꯛ ꯈꯨꯗꯛꯇ ꯁꯎꯕ ꯍꯩꯌꯦꯗ ꯅꯨꯄꯤꯗꯤ ꯅꯠꯇ꯭ꯔꯣ ꯑꯗꯨꯗꯒꯤ
ꯅꯥꯠꯇꯦꯍꯦ
ꯁꯨꯃꯥꯏ ꯇꯧꯕꯅꯤꯗ ꯅꯪꯁꯨ ꯇꯧꯔꯝꯒꯅꯤ
ꯇꯧꯗꯦꯗ
ꯇꯧꯔꯝꯒꯅꯤꯗꯥ
ꯑꯩꯈꯣꯏ ꯅꯨꯄꯥ ꯋꯥ ꯋꯥꯅ ꯂꯥꯛꯏꯔꯒꯤ ꯁꯧꯕ ꯌꯥꯔꯣꯏꯅꯦ ꯑꯩꯈꯣꯏꯁꯨ ꯃꯔꯝ ꯑꯃꯗꯤ ꯂꯩꯕꯒꯤ ꯁꯧꯕ ꯃꯥꯜꯂꯤꯍꯦ
ꯍꯣꯏꯅꯦ ꯑꯁ ꯑꯩꯅ ꯍꯥꯏꯕꯗꯤ ꯅꯨꯄꯤꯃꯨꯛ ꯍꯟꯗ꯭ꯔꯦꯠ ꯄꯥꯔꯁꯦꯟꯗꯀꯣ ꯅꯥꯏꯟꯇꯤ ꯅꯥꯏꯟ ꯄꯥꯔꯁꯦꯟꯗꯤ ꯁꯥꯎꯒꯟꯕꯅꯦꯕ ꯃꯔꯝ ꯆꯥꯕ꯭ꯔꯥ ꯆꯥꯗꯕ꯭ꯔꯥ ꯈꯪꯗꯦ ꯃꯤꯅꯤꯠ ꯑꯃ ꯅꯣꯛꯑꯒ ꯀꯩꯅꯣ ꯁꯦꯀꯦꯟꯗ ꯑꯗꯨꯝ ꯀ꯭ꯔꯤ ꯍꯥꯏꯁꯤꯔꯥ
ꯇꯤ ꯑꯦꯝ ꯑꯦꯜꯒꯤ ꯇꯥꯏꯞꯇ ꯇꯧꯔꯣ ꯇꯤ ꯇꯤ ꯑꯦꯝ ꯑꯦꯜꯒꯤ ꯅꯣꯡ ꯇꯥꯏꯞ
ꯅꯪ ꯈꯪꯕ꯭ꯔꯣ ꯇꯤ ꯑꯦꯝ ꯑꯦꯜ
ꯎꯝ ꯈꯪꯉꯦ ꯈꯪꯉꯦ
ꯑꯗꯨꯗꯒꯤꯔ ꯅꯪꯁꯨ ꯑꯣ ꯑꯗꯨꯗꯤ ꯀꯦ ꯄꯤ ꯑꯦꯝꯗꯒꯤꯔꯣ
ꯑ
ꯑꯣ ꯃꯂꯦ ꯃꯂꯦ
ꯐꯥꯒꯤ ꯇꯧꯕꯅꯤ ꯑꯩꯅ ꯁꯨꯝ ꯀꯩꯅꯣ ꯊꯕꯛꯀꯤ ꯃꯇꯥꯡꯅ ꯌꯥꯗꯕꯒꯤ ꯆꯠꯄꯒꯤ ꯋꯥꯅꯤꯗ
ꯍꯣꯏ ꯍꯣꯏ ꯈꯪꯉꯦ ꯑꯩꯁꯨ ꯀꯅꯥ ꯅꯨꯄꯤ ꯊꯤꯔꯒ ꯅꯨꯄꯤꯉꯣꯟꯗ ꯂꯩꯅꯤꯡꯗꯕ ꯂꯩꯕ꯭ꯔꯣ ꯑꯩ ꯈꯪꯗ꯭ꯔꯦ ꯍꯧꯖꯤꯛ ꯐꯥꯎꯕ
ꯎꯝ ꯅꯨꯡꯉꯥꯏꯕ ꯄꯨꯟꯁꯤ ꯑꯃꯅꯤꯅꯦꯍꯦ ꯌꯨꯝ ꯄꯥꯟꯕꯁꯨ ꯀꯔꯤꯅꯣ ꯅꯪꯁꯨ ꯄꯥꯜꯂꯣꯍꯦ
ꯄꯟꯈ꯭ꯔꯤꯗ ꯑꯩꯁꯨ
ꯄꯥꯡꯈ꯭ꯔꯦ ꯐꯥꯒꯤ ꯃꯥꯜꯂꯛꯑꯦ ꯍꯧꯖꯤꯛꯁꯦ
ꯐꯥꯒꯤ ꯐꯥꯒꯤ ꯇꯥꯕ꯭ꯔꯣ
ꯐꯥꯒꯤ ꯃꯥꯟꯕꯒꯨꯝ ꯇꯧꯕ
ꯑꯁ ꯅꯠꯇꯦꯍꯦ ꯌꯨꯝ ꯄꯥꯟꯈ꯭ꯔꯦꯍꯦ
ꯑ ꯑꯉꯥꯡꯗꯤ ꯀꯌꯥ ꯂꯩꯔꯦ ꯑꯗꯣ
ꯑꯉꯥꯡꯗꯤ ꯂꯩꯇ꯭ꯔꯤꯗ ꯑꯩ ꯀꯨꯏꯗ꯭ꯔꯤ
ꯑꯣ ꯍꯣ
ꯌꯨꯝ ꯄꯥꯟꯕ ꯍꯧꯖꯤꯛ ꯗꯤꯁ ꯗꯤꯁ ꯏꯌꯔꯗ ꯄꯥꯟꯕꯅꯦ
ꯑꯥ ꯑꯗꯨꯗꯤ ꯀꯨꯏꯔꯔꯣꯏꯗ
ꯀꯔꯤ ꯍꯥꯏꯕ
ꯀꯨꯏꯔꯔꯣꯏꯕ ꯑꯗꯨꯗꯤ ꯑꯉꯥꯡ ꯂꯩꯅꯤꯡꯉ
ꯑꯣ ꯑꯣ ꯌꯦꯡꯁꯦ ꯀꯣ ꯌꯦꯡꯁꯦ ꯅꯪꯗꯤ ꯅꯆꯥ ꯀꯌꯥ ꯁꯨꯔꯕ
ꯑꯃꯈꯛꯇ ꯉꯥꯏꯔꯤ ꯑꯩꯁꯨ
ꯑꯣ ꯑꯃ ꯅꯨꯄꯥꯔꯥ ꯅꯨꯄꯤꯔꯥ
ꯑꯁ ꯑꯩꯈꯣꯏꯗꯤ ꯅꯨꯄꯥ ꯉꯥꯛꯇꯅꯤ
ꯅꯪꯅ ꯂꯧꯅꯤꯡ ꯅꯪꯅ ꯄꯝꯕ ꯃꯥꯜꯂꯦꯍꯦ ꯅꯨꯄꯥꯕꯨ
ꯍꯣꯏ ꯑꯩꯅꯁꯨ ꯄꯥꯝꯕ ꯏꯁꯣꯔꯅꯁꯨ ꯄꯥꯝꯕ ꯍꯥꯏꯇꯥꯔꯦꯀꯣ
ꯍꯣꯏ ꯏꯁꯣꯔꯅꯁꯨ ꯄꯤꯈ꯭ꯔꯕ ꯏꯁꯣꯔꯗꯤ ꯑꯩꯅ ꯑꯩꯈꯣꯏꯅ ꯄꯥꯝꯔꯗꯤ ꯑꯗꯨꯝ ꯄꯤꯌꯦꯅ ꯏꯁꯣꯔꯗꯤ
ꯎꯝ ꯑꯩꯈꯣꯏ ꯏꯆꯤꯜ ꯏꯅꯥꯎꯁꯨ ꯍꯣꯏ ꯏꯆꯤꯟ ꯏꯅꯥꯎꯁꯨ ꯃꯤ ꯃꯉꯥꯅꯦꯕꯀꯣ ꯅꯨꯄꯥ ꯉꯥꯛꯇ ꯑꯗꯨꯒ ꯑꯩꯒꯤ ꯑꯌꯥꯝꯕ ꯃꯆꯥꯁꯨ ꯅꯨꯄꯥ ꯑꯅꯤ ꯅꯨꯄꯤ ꯑꯃ ꯑꯩꯒꯤ ꯏꯆꯥꯁꯨ ꯅꯨꯄꯥ ꯑꯃ ꯅꯨꯄꯥ ꯌꯥꯝꯕꯅꯦꯍꯦ
ꯍꯣꯏꯍꯦ
ꯑꯗꯨꯒꯤ ꯅꯨꯄꯤ ꯑꯃꯨꯛ ꯄꯥꯝꯃꯦ
ꯊꯣꯛꯀꯅꯤ ꯊꯣꯛꯀꯅꯤ ꯅꯦꯛꯁ ꯇꯥꯏꯝꯗ
ꯊꯣꯛꯄ ꯇꯥꯔꯦ ꯑꯁ ꯑꯩꯅꯀꯣ ꯍꯦꯛ ꯂꯨꯍꯣꯡꯕ ꯂꯣꯏꯔꯒ ꯑꯩ ꯑꯩꯈꯣꯏꯒꯤ ꯏꯅꯥꯛꯇ ꯂꯩꯕꯁꯦ ꯑꯩꯈꯣꯏꯒꯤ ꯅꯨꯄꯥꯒꯤ ꯁꯥꯏꯗꯠꯇꯒꯤ ꯈꯔ ꯔꯤꯂꯦꯇꯤꯞ ꯆꯣꯏꯕ ꯐꯥꯔꯁ ꯀꯖꯤꯟꯗꯤ ꯅꯠꯇꯦ ꯈꯔ ꯔꯤꯂꯦꯇꯤꯞ ꯁꯣꯏꯕ ꯃꯥꯁꯦ ꯃꯥꯒꯤ ꯍꯧꯖꯤꯛꯇꯤ ꯃꯥ ꯑꯍꯥꯟꯕ ꯑꯣꯏꯈ꯭ꯔꯦꯗ ꯆꯍꯤ ꯐꯤꯐꯇꯤ ꯄ꯭ꯂꯁ ꯁꯤꯛ ꯁꯤꯛꯁꯇꯤꯒꯨꯝꯕ ꯁꯨꯔꯦ ꯁꯤꯛꯁꯇꯤꯗꯤ ꯁꯨꯗ꯭ꯔꯤꯕꯥ ꯈꯪꯗꯦ ꯑꯗꯨ ꯑꯩ ꯍꯦꯛ ꯂꯨꯍꯣꯡꯔꯒ ꯂꯥꯛꯄ ꯃꯇꯝꯗ ꯃꯥꯅ ꯆꯥꯛ ꯀꯧꯋꯦ ꯈꯪꯕ꯭ꯔꯣ ꯇꯥꯏꯀꯣ ꯑꯩꯒꯤ ꯅꯨꯄꯥꯒ ꯑꯩꯕꯨ ꯆꯥꯛ ꯀꯧꯋꯦ ꯑꯗꯨ ꯆꯠꯂꯦ ꯆꯠꯄ ꯃꯇꯝꯗ ꯃꯥꯅ ꯍꯥꯏꯌꯦ ꯑꯩ ꯑꯩꯕꯨ ꯑꯥ ꯑꯩꯕꯨ ꯄꯄꯥ ꯍꯥꯏꯅ ꯀꯧꯋꯣ ꯏꯄꯥ ꯍꯥꯏꯅ ꯀꯧꯣ ꯑꯩꯗꯤ ꯏꯆꯥꯁꯦ ꯑ ꯏꯆꯥ ꯀꯔꯤꯅꯣ ꯅꯨ ꯅꯨꯄꯤ ꯂꯩꯇꯦ ꯑꯩꯅ ꯅꯨꯄꯤ ꯌꯥꯝ ꯄꯥꯝꯔꯝꯕꯅꯦ ꯅꯪꯁꯦ ꯏꯆꯥ ꯑꯣꯏꯒꯗꯕꯅꯤꯀꯣ ꯍꯥꯏꯕꯅꯤ ꯑꯩꯅꯗꯤ ꯑꯄꯥꯎ ꯀꯧꯕꯀꯣ ꯑꯩꯅ ꯄꯥꯎ ꯀꯧꯔꯒ ꯅꯪ ꯑꯩ ꯑꯩꯕꯨꯗꯤ ꯏ ꯑꯄꯥꯎ ꯀꯧꯕꯤꯒꯅꯨ ꯅꯪꯒꯤ ꯏꯄꯥ ꯍꯥꯏꯅ ꯀꯧꯋꯣ
ꯑꯗꯨꯅ ꯍꯦꯟꯅ ꯅꯨꯡꯁꯤꯕꯁꯨ ꯍꯦꯜꯂꯦ ꯑꯗꯨꯅ
ꯍꯣꯏ ꯑꯗꯨ ꯑꯩ ꯍꯧꯖꯤꯛ ꯐꯥꯎ ꯑꯥꯎ ꯑꯩ ꯃꯥꯕꯨ ꯏꯄꯥ ꯏꯄꯥꯅ ꯑꯗꯨꯝ ꯀꯧꯕꯅꯦ
ꯑꯣ ꯅꯨꯡꯁꯤꯅ ꯀꯧꯋꯣ ꯀꯣ ꯀꯧꯑꯣ ꯍꯥꯏꯅ ꯀꯧꯑꯣ ꯍꯥꯏꯅ ꯆꯨꯝꯗ꯭ꯔꯤꯡꯅ ꯀꯧꯒꯅꯣꯕ ꯅꯨꯡꯁꯤꯅ ꯀꯧꯕꯤꯈ꯭ꯔꯣꯕ ꯄꯥꯕꯨꯡ ꯀꯥꯏꯅꯀꯣ
ꯏꯄꯥ ꯏꯄꯥꯅ ꯀꯧꯔꯒ ꯑꯗꯨꯝ ꯃꯥꯒꯤ ꯃꯅꯥꯛꯇ ꯂꯩꯥꯏꯔꯗꯤ ꯃꯥꯗꯤ ꯍꯔꯥꯎꯕꯗꯧ ꯃꯥꯒꯤ ꯌꯨꯝ ꯎ ꯅꯨꯄꯥ ꯃꯔꯤ ꯀ ꯅꯨꯄꯥ ꯃꯔꯤ ꯄꯣꯛꯄ ꯃꯥꯒꯤ ꯀꯔꯤꯅꯣ ꯂꯩꯇꯕ ꯑꯗꯨꯒꯤ
ꯑ
ꯑꯗꯨꯒ ꯃꯥꯒꯤ ꯅꯨꯄꯥ ꯃꯔꯤꯁꯦ ꯑ ꯑꯍꯨꯝꯗꯤ ꯂꯨꯍꯣꯡꯈ꯭ꯔꯦ ꯑꯃ ꯁꯤ ꯂꯨꯍꯣꯡꯗ꯭ꯔꯤ ꯑꯗꯨ ꯂꯣꯏꯅꯃꯛ ꯃꯥꯒꯤ ꯃꯧꯁꯤꯡꯗꯣ
ꯍꯣꯏ
ꯃꯥꯕꯨ ꯂꯣꯏꯅ ꯃꯥ ꯏꯄꯥ ꯏꯄꯥ ꯑꯗꯨꯝ ꯀꯧꯅꯤ
ꯑꯥ ꯐꯔꯦꯅꯦ ꯑꯗꯨꯗꯤ ꯁꯨꯃꯥꯏ ꯁꯨꯃꯥꯏ ꯀꯥꯎꯕꯗꯣ ꯑꯗꯨꯅ ꯀꯩꯅꯣ ꯅꯨꯡꯁꯤꯕꯁꯨ ꯍꯦꯜꯂꯦꯕ
ꯍꯣꯏ
ꯅ ꯅꯠꯇꯣ
ꯃꯥꯅꯤ ꯃꯥꯅꯤ ꯑꯩꯈꯣꯏꯁꯨ ꯑꯩꯈꯣꯏꯕꯨ ꯑꯗꯨꯝ ꯇꯧꯕꯒꯤ ꯑꯗꯨꯝ ꯅꯨꯡꯁꯤꯌꯦꯗ ꯃꯥꯕꯨꯀꯣ ꯅꯨꯡꯁꯤꯕꯗꯤ ꯑꯗꯨꯝ ꯊꯣꯛꯄꯅꯤ
ꯆꯥꯛꯚꯥꯎ ꯏꯟꯗꯤ ꯑꯣꯏ ꯏ ꯄꯥꯀꯤꯗꯨꯣ
ꯀꯔꯤ ꯍꯥꯏꯕ꯭ꯔꯥ
ꯆꯥꯛꯐꯥꯎ ꯏꯟꯕꯤꯈ꯭ꯔꯣ ꯍꯥꯏꯕ ꯅꯨꯡꯁꯤꯅ
ꯑꯗꯨꯗꯤ ꯇꯧꯗ꯭ꯔꯁꯨ ꯌꯥꯔꯦ ꯍꯥꯏ ꯏꯃꯅ
ꯑ ꯏꯃꯥꯅ ꯑꯃꯨꯛ ꯈꯥꯎꯔꯛꯀꯅꯦꯕꯀꯣ
ꯋꯥ
ꯕꯤꯔꯥꯅꯤ ꯍꯦ
ꯕꯦꯔꯥ ꯇꯧꯅꯤ ꯍꯥꯏꯌꯦꯅꯦ ꯑꯗꯨꯝ ꯇꯧꯔꯗꯤ ꯑꯗ꯭ꯔꯦ
ꯍꯥꯏ
ꯑꯗꯨ ꯅꯪꯒꯤ ꯅꯨꯄꯥꯗꯣ ꯑꯣ ꯅꯪꯒꯤ ꯑꯉꯥꯡ ꯃꯆꯥꯗꯣ ꯅꯨꯄꯥꯗꯣ
ꯍꯥ
ꯑ ꯀꯍꯤ
ꯑꯅꯤ ꯍꯦꯜꯂꯦ
ꯀꯌꯥ ꯌꯦꯂꯦꯕ
ꯑꯅꯤ ꯍꯦꯜꯂꯕ
ꯑꯣ ꯑꯣ ꯑꯥ
ꯄꯄꯥ ꯄꯄꯥ ꯀꯧꯕꯕꯥ ꯍꯧꯔꯦ ꯍꯩꯔꯦ
ꯑꯣ ꯑꯣ
ꯋꯥꯒ ꯉꯥꯡ ꯋꯥꯒ ꯉꯥꯡꯕ ꯍꯩꯕ ꯃꯇꯝꯗꯣ ꯑꯣꯏꯔꯦꯕ
ꯑꯣ ꯑꯗꯨ ꯃꯇꯝꯅꯦ ꯈ꯭ꯋꯥꯏꯗꯒꯤ ꯅꯨꯡꯁꯤꯕꯗꯣ
ꯑꯣ ꯐꯪꯒꯅꯤ ꯐꯪꯒꯅꯤ ꯅꯪꯁꯨ ꯄꯈꯠꯀꯅꯨ
ꯑꯁ ꯄꯥꯈꯠꯄ ꯅꯠꯇꯦꯗ ꯃꯇꯝꯗ ꯏꯁꯣꯔꯅꯥ ꯄꯤꯅꯤꯗ ꯂꯣꯏꯅꯃꯛ
ꯑꯁ ꯀꯟꯅꯁꯨ ꯉꯥꯏꯔꯅꯨꯗ ꯂꯥꯛꯀꯅꯤꯗ
ꯂꯥꯛꯥꯛ